ꯌꯥꯔꯣꯏꯦ ꯌꯥꯔꯣꯏ
ꯌꯥꯔꯣꯏ ꯌꯥꯔꯣꯏ ꯏꯦ
ꯏ ꯌꯨ ꯍꯨ
ꯃꯩꯂ ꯑꯗꯤ ꯐꯒꯗꯕ ꯍꯧꯖꯤꯛꯁꯦ ꯂꯅꯨꯡꯉꯥꯏꯒꯗꯕꯅꯦ ꯌꯥꯝꯅ
ꯦ ꯇꯗꯤ ꯂꯩꯔꯔꯕꯣ
ꯑ ꯂꯩꯌꯦ
ꯑꯁ ꯌꯥꯝ ꯐꯩꯅꯦ
ꯑꯐ
ꯑꯩꯒꯤ ꯔꯣꯨꯝꯗꯗꯤ ꯑꯁ ꯑꯩ ꯅꯃꯥꯏꯗ ꯀꯟꯣꯕ ꯋꯥꯕꯦ ꯂꯩꯕ ꯌꯥꯝ ꯃꯥꯡꯈ꯭ꯔꯦ
ꯌꯥꯝꯅ ꯉꯥꯏꯔꯤꯅꯦꯅꯣꯣꯏ ꯁꯤꯕꯣ
ꯑ ꯅꯨꯡꯉꯥꯏꯒꯦ ꯇꯧꯔꯤꯌꯦ ꯀꯅꯥꯅꯣ ꯑꯃ ꯃꯦꯁꯦꯁ ꯊꯥꯔꯛꯏ ꯁꯤꯦ ꯀꯉꯦ ꯑꯁ ꯑꯥꯎꯔꯦ
ꯍ ꯎꯝ
ꯑꯣ
ꯅꯣꯏꯒꯤ ꯑꯩ ꯍꯣꯔꯦꯟ ꯍꯥꯏꯔꯒꯦ
ꯅꯣꯏ ꯀꯅꯥ ꯆꯥꯛ ꯊꯣꯡꯗꯣꯏꯅꯣ ꯉꯁꯤꯗꯤ
ꯈꯪꯗꯦ ꯃꯈꯥꯗ ꯂꯩꯕꯁꯤꯡ ꯊꯣꯉꯝꯃꯅꯤ
ꯎ ꯎ ꯍꯟꯖꯥꯡ ꯑꯍꯥꯎꯕ ꯊꯣꯡꯕꯤꯌꯣꯅ ꯍꯥꯏꯌꯣꯅꯦ
ꯍꯕꯦ ꯏꯕ꯭ꯔ
ꯄꯝꯀꯤꯤꯟ ꯂꯤ ꯨꯝꯕꯠ ꯆ ꯏ ꯏꯗꯤ
ꯐꯁꯇ ꯈꯣꯏꯖꯥꯏꯌꯦ
ꯆꯥꯅꯤꯡꯉꯦ ꯃꯥꯏꯔꯦꯟ ꯃꯅꯥꯗꯣ ꯑꯁ ꯆꯥꯅꯤꯡꯉꯦ ꯌꯥꯝꯅ
ꯌꯨꯝ ꯌꯨꯝ ꯈꯨꯟꯗ ꯂꯩꯔꯒ
ꯁꯤꯅ ꯉꯔꯥꯡꯗꯤ ꯆꯥꯏꯌꯦ
ꯃꯥꯏꯔꯦꯟ ꯃꯅꯥꯗꯣ ꯀꯩꯅꯣ ꯍꯋꯥꯏꯖꯥꯔ ꯍꯥꯞꯄꯒꯀꯣ ꯍꯂ ꯍꯥ ꯃꯅꯤ ꯐ꯭ꯔꯦꯁ ꯇꯧꯕꯗꯣ
ꯑꯗꯅꯅꯦ ꯑꯗꯨ ꯆꯠꯅꯤꯡꯉꯦ ꯑꯗꯨꯒ ꯑꯁ ꯉꯥ ꯉꯥ ꯑꯌꯥꯕꯗꯨꯣ ꯑ ꯆꯇꯅꯤ ꯇꯧꯔꯒ ꯆꯥꯕꯗꯣ
ꯎꯝ
ꯑꯗꯨꯁꯨ ꯆꯥꯅꯤꯡꯉꯁ ꯌꯨꯝꯗ ꯂꯩ ꯌ ꯌꯨꯝꯗ ꯂꯥꯄꯅꯤꯅ ꯑ ꯑꯗꯨ ꯍꯥꯎꯕꯅꯦ ꯑꯦꯁ
ꯑꯗꯣ ꯑꯗꯣ ꯀꯥꯡꯁꯣꯏ ꯊꯣꯡꯉꯀꯣ
ꯑꯣ
ꯆꯠꯅꯤꯡꯉꯦ ꯑꯩꯁꯦ
ꯍꯔꯅꯤ ꯑꯁꯇ ꯐꯖꯔ ꯑꯣꯝꯊꯔ ꯍꯔꯅꯤꯗ ꯉ ꯑꯃ ꯑꯃꯨꯛ ꯆꯥꯕ ꯑ ꯀꯅꯥꯅꯅꯦ ꯑꯩꯉꯣꯟꯗ ꯐꯣꯟ ꯇꯧꯔꯛꯑꯁꯤꯕꯨ ꯍꯧꯖꯤꯛꯁꯦ
ꯃꯇꯝꯅꯠꯇ ꯍꯥꯏꯌꯣ
ꯀꯔꯤꯅꯤꯗ ꯍꯀꯣ
ꯑꯩꯒꯤ ꯁꯨꯝ ꯀꯣ ꯌꯥꯝꯅ ꯑꯩꯗ
ꯐꯣꯟ ꯊꯧꯔꯛ ꯀ꯭ꯔꯣ
ꯀꯅꯥ ꯀꯅꯥꯅꯣ ꯏꯃꯥ ꯑꯣꯏ ꯀꯅꯥꯅꯣ ꯑꯣꯏ ꯈꯪꯗꯕꯤꯗ
ꯅꯃꯥꯗꯣ ꯉꯁꯥꯏ ꯑꯁꯤꯗ ꯆꯠꯂꯝꯕꯅꯦ
ꯎꯝ ꯍ ꯀꯩ ꯍꯥꯏꯅꯤꯡꯕ꯭ꯔꯥ ꯈꯪꯗ꯭ꯔꯔꯤ ꯄꯩꯁꯥ ꯊꯥꯔꯛꯑꯣ ꯍꯥꯏꯒꯗꯣ ꯃꯥꯥꯟꯂꯩ
ꯍꯥ
ꯎꯝ
ꯊꯕꯛ ꯀꯟꯅ ꯇꯧꯔꯤꯌꯦ
ꯉꯁꯥꯗꯣ ꯁꯤꯗ ꯂꯥꯎꯔꯒ ꯆꯠꯂꯝꯕꯅꯦ
ꯁꯣꯏꯗ꯭ꯔꯦ ꯄꯩꯁꯥ ꯄꯩꯁꯥ ꯊꯥꯔꯛꯑꯣ ꯍꯥꯏꯅꯤ ꯍꯥꯏꯅꯤ ꯈꯪꯉꯦ
ꯑ
ꯑꯦ ꯅꯣꯟ ꯄ ꯑꯗꯨ
ꯎꯝ
ꯑꯃꯨꯛ ꯆꯠꯅꯤꯡꯉꯥꯏ ꯑꯩꯉꯣꯟꯗ ꯊꯥꯔꯛꯑꯣ ꯍꯥꯏꯕꯅꯦꯕ ꯑꯩꯅ ꯊꯥꯔꯛꯀꯦ ꯍꯥꯏꯕꯅꯦꯕ
ꯎꯝ
ꯑꯃꯗꯨꯅ ꯄꯩꯁꯥ ꯊꯥꯔꯛꯇꯕꯅꯦ ꯑꯁ ꯑꯩꯗꯤ
ꯎꯄꯥꯏ ꯂꯩꯇ꯭ꯔꯦꯅꯦ ꯏꯗꯤ ꯑꯁ ꯑꯩꯒꯤꯁꯨ ꯑꯩꯈꯣꯏ ꯏꯅꯦꯅ ꯑꯩꯒꯤ ꯄꯩꯁꯥ ꯂꯧꯈꯤꯌꯦꯕ
ꯎꯝ
ꯑꯗꯨꯁꯨ ꯄꯩꯁꯥ ꯄꯤꯔꯥ ꯑꯁ ꯑꯩꯒꯤ ꯄꯩꯁꯥꯗꯨ ꯃꯣꯏꯗ ꯂꯩꯔꯤꯕ ꯃꯥꯜꯂꯦ ꯑꯩ ꯄꯤꯔꯛ ꯄꯤꯕ ꯑꯁ ꯄꯤꯌꯨꯅꯥ ꯍꯥꯏꯔꯝꯕꯅꯦꯕ ꯀꯔꯤ ꯇꯧꯕꯖꯥꯠꯅꯣ ꯈꯪꯗꯦ
ꯄꯩꯁꯥꯁꯦ ꯋꯥꯕ ꯉꯥꯛꯇꯥꯀꯣ ꯈꯪꯗ꯭ꯔꯦꯗꯥ
ꯎꯝ ꯋꯥꯔꯦ
ꯉꯁꯤ ꯕꯣꯜ ꯂꯩꯕꯥ ꯃꯥꯜꯂꯦꯀꯣ
ꯈꯪꯗꯦ ꯂꯩꯔꯝꯒꯅꯤ
ꯂꯩꯌꯦ ꯂꯩꯌꯦ
ꯄꯨꯡ ꯀꯌꯥꯗꯅꯣ
ꯄꯨꯡ ꯀꯌꯥꯗꯅꯣꯗꯤ ꯈꯪꯗꯦ
ꯑꯁ ꯕꯣꯜ ꯌꯦꯡꯕꯖꯨ ꯅꯦꯠꯄꯦꯛ ꯌꯥꯝ ꯆꯠꯂꯦꯅꯦ ꯌꯥꯗꯦꯅꯦ
ꯎꯝ ꯅꯦꯠꯄꯦꯛ ꯌꯥꯝ ꯆꯥꯏ ꯍꯥꯏꯌꯦ ꯑꯩꯈꯣꯏꯗꯤ ꯉꯔꯥꯡ ꯅꯍꯥꯟꯗꯣ
ꯎꯝ
ꯑꯩꯁꯨ ꯅꯍꯥꯟꯗꯣ ꯑꯁ ꯑꯃꯨꯛꯐꯥꯎ ꯌꯦꯡꯕꯤꯗ꯭ꯔꯤꯌꯦ ꯌꯦꯡ ꯌꯦꯡꯒꯦꯅ ꯌꯦꯡꯕꯥ
ꯎꯝ
ꯎꯝ ꯉꯥꯏꯍꯥꯛꯇꯪꯅꯦꯕ ꯑꯩꯅ ꯌꯦꯡꯕꯗꯣ
ꯎꯝ
ꯑꯩꯒꯤ ꯇꯨ ꯖꯤꯕꯤꯅꯦꯕ
ꯍꯣꯏ
ꯇꯨ ꯖꯤꯕꯤ ꯇꯨ ꯖꯤꯕꯤ ꯈꯛꯇ ꯑꯣꯏꯕꯗꯣ ꯐꯤꯞꯇꯤ ꯐꯤꯞꯇꯤ ꯑꯂꯥ꯭ꯔꯠ ꯌꯧꯕꯩ ꯋꯥꯅꯤꯗꯥ ꯉꯥꯏꯍꯥꯛꯇꯪ ꯌꯦꯡꯕꯕꯨ
ꯅꯣꯏꯗꯤ ꯀꯃꯥꯏꯅ ꯌꯦꯡꯕꯔꯣ ꯀꯗꯥꯏꯗ ꯌꯦꯡꯉꯤꯅꯣ
ꯑꯦꯞꯁꯇꯒꯤ ꯌꯦꯡꯕꯅꯦ
ꯎꯝ
ꯅꯦꯠ ꯌꯥꯝ ꯆꯥꯏꯌꯦꯕ ꯌꯥꯗꯦꯕ ꯫
ꯌꯥꯝ ꯅꯢ ꯅꯦꯠ ꯌꯥꯝ ꯆꯥꯏ ꯍꯥꯏꯕꯅꯦ
ꯎꯝ
ꯁꯤꯁꯇꯔ ꯎꯝ ꯑꯣ
ꯑꯩꯈꯣꯏꯒꯤ ꯐꯥꯏꯚ ꯖꯤꯁꯦ ꯑꯔꯂꯤꯃꯤꯇꯦꯠ ꯁꯤꯗ ꯐꯪꯉꯗꯤꯀꯣ ꯌꯥꯒꯗꯕ
ꯎꯝ
ꯐꯥꯏꯚ ꯖꯤꯗꯣ ꯑꯟꯂꯤꯃꯤꯇꯦꯠ ꯐꯪꯒꯗꯤ ꯌꯦꯡꯕꯗꯣ ꯌꯥꯔꯦꯕ ꯑꯗꯨ ꯐꯪꯗꯕꯒꯤꯅꯦꯕ ꯑꯔ ꯁꯤꯁꯦ
ꯑꯩꯈꯣꯏ ꯑꯩꯒꯤꯗꯤ ꯐꯥꯏꯚ ꯖꯤ ꯅꯠꯇꯦꯅꯦ
ꯅꯪꯒꯤ ꯐꯥꯏꯚ ꯖꯤ ꯅꯠꯇ꯭ꯔꯣ
ꯅꯠꯇꯦ
ꯀꯔꯤ ꯐꯣꯟꯅꯣ ꯅꯪꯒꯤ
ꯔꯦꯜꯃꯤ
ꯑ ꯑꯁ ꯍꯧꯖꯤꯛꯀꯥꯟꯁꯦ ꯐꯣꯟꯁꯦ ꯃꯣꯗꯦꯜ ꯌꯥꯝ ꯊꯣꯛꯈ꯭ꯔꯦꯗ ꯑꯩꯗꯤ ꯁꯨꯡ ꯁꯝꯁꯨꯡ ꯑꯣꯏꯅ ꯄꯥꯏꯅꯤꯡꯉꯦ
ꯎꯝ
ꯁꯝꯁꯨꯡ ꯄꯥꯏꯅꯤꯡꯉꯦ ꯁꯝꯁꯨꯡꯗ ꯀꯦꯃꯦꯔꯥꯁꯨ ꯌꯥꯝ ꯐꯩꯌꯦ
ꯑꯩꯁꯨ ꯄꯥꯏꯅꯤꯡꯉꯦ ꯐꯣꯜꯗꯣ
ꯎꯝ
ꯐꯣꯟꯗꯤꯡꯅ
ꯑꯁ ꯄꯥꯏꯕ ꯐꯪꯉꯔꯣꯏꯗ
ꯐꯪꯅꯤꯗ
ꯑꯗꯣ ꯐꯣꯜꯗꯤꯡꯗꯣ ꯀꯌꯥꯃꯨꯛꯇꯤ ꯄꯤꯔꯝꯒꯅꯤ
ꯐꯣꯜꯗꯤꯡꯗꯤ ꯎꯝ ꯍꯣꯡꯕ ꯃꯥꯥꯟꯂꯦ ꯐꯣꯔꯇꯤ ꯐꯤꯞꯇꯤ ꯐꯪꯕꯅꯦ ꯐꯣꯜꯗꯤꯡꯗꯤ
ꯑꯁ ꯌꯥꯝ ꯇꯥꯡꯉꯦꯅꯦ ꯀꯔꯤꯔ
ꯑꯩꯒꯤꯗꯤ ꯑꯥꯏ ꯐꯣꯟ ꯄꯥꯏꯅꯤꯡꯗꯦꯗ ꯑꯥꯏ ꯐꯣꯟ ꯄꯥꯢꯕ ꯁꯔꯨꯛꯇꯤ
ꯑꯁ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
ꯑꯥꯏ ꯐꯣꯟꯗꯤ ꯀꯔꯤ ꯍꯥꯏꯁꯤꯔꯥ ꯕꯦꯇ꯭ꯔꯤꯗꯣ ꯌꯥꯗꯦꯕ ꯌꯥꯝꯅ ꯌꯥꯝ ꯆꯥꯒꯜꯂꯦꯕ ꯀꯦꯃꯦꯔꯥꯒꯨꯝꯕ ꯑꯗꯨꯝ ꯑꯩ ꯌꯥ ꯐꯩꯌꯦ ꯑꯗꯨ ꯑꯣꯏꯔꯁꯨ ꯎꯝ ꯐꯣꯟ ꯑꯃꯒ ꯐꯣꯟ ꯑꯃꯒ ꯀꯅꯦꯛ ꯇꯧꯕꯗꯨ
ꯎꯝ
ꯑꯗꯨꯁꯨ ꯅꯨꯡꯉꯥꯏꯇꯦ ꯍꯥꯏꯌꯦ
ꯑꯗꯨ ꯎꯝ ꯀꯔꯤꯅꯁꯨ ꯇꯧꯕ ꯌꯥꯗꯕꯅꯦ ꯚꯤꯗꯤꯑꯣ ꯀꯣꯜ
ꯑ ꯑꯗꯨꯅ ꯇꯜꯂꯦꯕ ꯁꯝꯁꯨꯡꯁꯦ ꯑꯦꯁ ꯈꯔ ꯄꯤꯛꯑꯒ ꯇꯧꯕꯗꯣ ꯄꯥꯏꯅꯤꯡꯉꯦ ꯑꯥꯏꯐꯣꯟꯒꯤ ꯇꯥꯏꯞꯇ
ꯁꯦꯀꯦꯟꯍꯦꯟ ꯂꯧꯔꯣ
ꯍꯥꯥ
ꯁꯦꯀꯦꯟꯍꯦꯟ
ꯑꯦꯁ ꯇꯜꯂꯤꯍꯦ ꯑꯗꯨꯗꯤ
ꯑꯩꯅ ꯄꯩꯁꯥ ꯌꯥꯝ ꯂꯩꯔ ꯀꯥꯟꯗ ꯇꯧꯒꯦ
ꯑꯩꯁꯨ ꯂꯩꯒꯤꯅꯤ ꯑꯥꯏꯐꯣꯟꯗꯤ ꯄꯥꯏꯗꯅ ꯌꯥꯗꯦꯁꯤꯅꯤ ꯁꯦꯝ ꯊꯨꯡꯗꯤ ꯄꯥꯏꯗꯕ ꯌꯥꯗ ꫪꯦ
ꯑꯁ ꯐꯣꯟ ꯂꯩꯔꯗꯤ ꯇꯦꯞ ꯇꯣ ꯂꯩꯇ꯭ꯔꯁꯨ ꯑ ꯂꯩꯔꯁꯨ